ꯍꯜꯂꯣ
ꯍꯜꯂꯣ
ꯇꯥꯕꯣ
ꯑ ꯁ ꯍꯣꯏ ꯀꯖꯒꯅꯣ ꯍꯄꯒꯥꯟ ꯂꯩꯦ
ꯍꯧꯖꯤꯛꯁꯨ ꯀꯔꯤꯁꯨ ꯇꯧꯗꯣꯏꯗ ꯑꯗꯨꯝ ꯂꯩꯕ
ꯍꯣꯏ
ꯄꯨꯟꯁꯤꯁꯤꯗꯤꯀꯣ ꯅꯨꯡꯉꯥꯏꯈ꯭ꯔꯗ꯭ꯔꯅꯤꯅꯦ ꯎ ꯎꯝ
ꯁꯟꯗꯦ ꯑꯣꯏꯕꯒꯤꯅꯤꯗ
ꯣꯏꯕ ꯁꯨ ꯆꯜꯂꯣ ꯊꯕꯁꯨ ꯆ
ꯀꯍꯦꯕ
ꯌꯥ
ꯍꯜꯂꯣ ꯍꯣꯏꯅꯤ ꯍꯣꯏ ꯇꯥꯕ꯭ꯔꯣ
ꯇꯏꯌꯦꯦ
ꯈꯃꯨ ꯑꯗꯨꯗꯤ
ꯋꯥꯔꯤ ꯁꯅ ꯋꯥꯔꯤ ꯂꯤꯑꯣ ꯅꯅꯥꯅ
ꯅꯪ ꯍꯥꯏꯗꯕꯣ
ꯅꯣꯏ ꯅꯣꯏꯕ ꯃꯤꯅ ꯋꯥꯔꯤ ꯂꯤꯛꯄꯗꯣ ꯇꯥꯅꯤꯡꯉꯦꯕ
ꯅꯣꯏꯗ
ꯀꯦꯖꯤ ꯋꯥꯟ ꯇ꯭ꯋꯦꯟꯇꯤ ꯂꯩ ꯍꯥꯏꯕ ꯅꯠꯇ꯭ꯔꯣ ꯁꯛꯉ ꯍꯥꯏꯕꯅ ꯍꯩꯔꯤꯕ ꯑꯨꯝꯝꯗꯥꯏꯅ
ꯋꯥꯟ ꯐꯤꯐꯇꯤ ꯍꯥꯏꯕꯅꯦ
ꯑꯗꯨꯗꯤ ꯋꯥꯔꯤ ꯂꯤꯌꯣꯡ
ꯅꯣꯏ ꯃꯒꯤ ꯂꯤꯅꯤꯕ ꯉꯝꯗ꯭ꯔꯦ ꯑꯩ
ꯀꯃꯥꯏꯅ ꯅꯣꯏ ꯍꯈꯤꯕꯅꯣ ꯍꯥꯏꯕ ꯋꯥꯔꯤꯗꯣ ꯈꯔ ꯂꯤꯕꯅꯦ
ꯗꯥꯏꯅꯦꯟ ꯐ꯭ꯂꯣꯔ ꯆꯥꯕꯒꯤ
ꯑꯣ ꯀꯌꯥꯃꯨꯛ ꯆꯥꯈꯕ꯭ꯔꯣ
ꯉꯥ
ꯉꯉꯈꯗ
ꯃꯉꯥ
ꯃꯉꯥ ꯈ ꯇꯔꯣ ꯍꯥꯏꯕꯅꯦ
ꯎꯝ ꯅꯣꯡꯃꯗ ꯃꯉꯥ ꯆꯥꯏ
ꯑꯣ ꯆꯦꯡꯗꯤ ꯕꯣꯔꯥ ꯀꯌꯥ ꯀꯌꯥ ꯆꯥꯕ ꯅꯣꯡꯃꯗ
ꯕꯣꯔꯥ ꯆꯥꯔꯤꯗ
ꯍꯥꯏꯕꯗꯤ ꯕꯣꯔꯥ ꯀꯌꯥ ꯆꯥꯕꯅꯣ ꯍꯥꯏꯕꯅꯦ ꯀꯦꯖꯤ
ꯑꯌꯨꯛꯇ ꯀꯣ
ꯎꯝ
ꯁꯥꯒꯨꯝꯕ ꯊꯣꯡꯗꯤ ꯀꯨꯟ ꯀꯨꯟꯁ ꯑꯗꯨꯝ ꯆꯥꯏꯑ
ꯌꯥꯝ ꯆꯥꯗꯦꯍꯦ ꯑꯗꯨꯗꯤ ꯅꯣꯡꯃꯗ ꯅꯣꯡꯃꯗ ꯕꯦꯛ ꯑꯃ ꯑꯃꯅꯤ ꯍꯥꯏꯔꯒ ꯉꯁꯥꯏꯗꯤ
ꯃꯤ ꯑꯍꯨꯝ ꯄꯨꯟꯕꯒꯤꯅꯦ ꯑꯗꯨꯗꯤ ꯅꯪꯗꯤ ꯅꯨꯡꯉꯥꯏꯕꯅꯦ ꯍꯣꯏ
ꯍꯗ
ꯅꯪꯗꯤ
ꯅꯨꯡꯉꯥꯏ ꯑꯩꯈꯣꯏꯗꯤ ꯑꯩꯈꯣꯏꯗꯤ ꯆꯥꯗꯦꯗ ꯄ
ꯍꯥ
ꯑꯩꯈꯣꯏꯗꯤ ꯆꯥꯛꯀꯨꯝꯕꯁꯨ ꯇꯥꯗꯦꯕ
ꯑꯣ ꯀꯩ ꯆꯥꯕ꯭ꯔꯥ
ꯑꯩꯈꯣꯏ ꯑꯦꯄꯜꯒꯨꯝꯕ ꯆꯥꯔꯅꯤꯀꯣ
ꯎꯝ ꯎꯝ
ꯁꯪꯒꯣꯝꯒꯨꯝꯕ ꯈꯔ ꯊꯥꯔꯅꯤꯅ
ꯍꯣꯏ
ꯑꯗꯨꯒ ꯑꯗꯨ ꯇꯨꯝꯒꯗꯕꯅꯤ
ꯍꯥꯥ
ꯑꯗꯨꯒ ꯑꯗꯨꯝ ꯇꯨꯝꯒꯗꯧꯕꯅꯦꯕ
ꯎ ꯂꯥꯛꯑꯣ ꯀꯣ ꯅꯪ
ꯄꯨꯟꯁꯤ ꯄꯨꯟꯁꯤꯗꯤ ꯄꯨꯟꯁꯤꯗꯤ ꯌꯥꯝ ꯇꯣꯡꯉꯜꯂꯦꯀꯣ
ꯌꯥꯝ ꯇꯣꯡꯉꯥꯜꯂꯦ ꯍꯣꯏ ꯑꯩꯗꯤ ꯀꯩꯅꯣ ꯅꯪꯒꯤ ꯄꯨꯠꯇꯨꯗ ꯅꯠꯇ꯭ꯔꯣ
ꯍꯣꯏ
ꯑꯗꯨꯒꯤꯅꯦ
ꯅꯣꯏ ꯅ ꯌꯥꯝ ꯅꯣꯏꯕ ꯑꯩꯈꯣꯏꯗꯤ ꯌꯥꯝ ꯀꯪꯉꯛꯦ ꯀꯪꯕꯅ ꯁꯤꯒꯗꯧꯔꯤꯕꯅꯤꯍꯦ
ꯎ ꯋꯦꯠꯇꯣ ꯀꯩꯅꯣ ꯆꯥꯝꯃ ꯍꯥꯏꯔꯦꯞ ꯍꯥꯏꯕ ꯅꯠꯇ꯭ꯔꯣ
ꯑꯗꯨꯗꯤ ꯉꯁꯥꯏꯒꯤꯗꯤ ꯐꯥꯒꯤ ꯐꯥꯒꯤ ꯇꯧꯕꯅꯤ ꯐꯥꯒꯤ
ꯎ ꯐꯩ ꯑꯩꯁꯨꯣ ꯈꯪꯉꯦꯍꯦ ꯀꯌꯥꯅꯣ ꯍꯧꯋꯦ ꯀꯁꯦ
ꯅꯪꯒꯤ ꯋꯥ ꯑꯁꯦꯡꯕ ꯍꯥꯏꯔꯣꯅꯦ ꯅꯪꯒꯤ ꯋꯥꯗꯣ ꯑꯩ ꯈꯪꯅꯤꯡꯉꯦ ꯐꯩ ꯇꯧꯗꯕꯤꯗ ꯐꯤꯞꯇꯤ ꯐꯣꯔ
ꯍꯣꯏ ꯐꯤꯐꯇꯤ ꯐꯣꯔ ꯍꯥꯏꯕꯅꯦ ꯁꯤꯛꯁꯇꯤ ꯐꯣꯔ ꯅꯠꯇꯦ
ꯑꯣ ꯑꯣ ꯁꯤꯐꯇꯤ ꯑꯩꯅ ꯀꯦꯖꯤ ꯀꯦꯖꯤ ꯑꯍꯨꯝꯒ ꯑꯃ ꯍꯦꯜꯂꯦꯅ ꯑꯗꯨꯗꯤ
ꯑꯣ ꯌꯥꯏ
ꯑꯩ ꯐꯤꯐꯇꯤ ꯐꯤꯐꯇꯤ ꯑꯦꯠꯠꯇ ꯐꯤꯐꯇꯤ ꯅꯥꯏꯟꯗ ꯂꯩꯕꯅꯦ ꯐꯤꯐꯇꯤ ꯑꯦꯠ ꯐꯤꯐꯇꯤ ꯅꯥꯏꯟꯒꯨꯝꯕ
ꯑꯣ ꯑꯣ ꯑꯩ ꯅꯥꯔꯗꯤ ꯄꯨꯕ ꯉꯝꯃꯨꯅꯤꯀꯣ ꯑꯗꯨꯗꯤ
ꯑꯁ ꯑꯗꯨꯒꯤꯗꯤ ꯀꯟꯕꯅꯦꯍ
ꯑꯣ
ꯑꯗꯨꯒꯤ ꯈꯛꯇ ꯍꯤꯡꯉꯔꯒ ꯂꯩꯕꯅꯦ ꯑꯩꯈꯣꯏꯗꯤ
ꯑꯣ ꯌꯥꯝ ꯐꯩꯌꯦ ꯑꯩꯒꯤꯗꯃꯛꯇ
ꯑꯍꯣꯏ ꯑꯗꯨ ꯑꯗꯨꯝ ꯀꯅꯥꯕꯨ ꯑꯗꯨꯝ ꯊꯦꯡꯅꯕ ꯃꯤꯕꯨꯗꯤ ꯐꯖꯅ ꯇꯧꯗꯕ ꯌꯥꯗꯦ ꯍꯥꯏꯅ ꯑꯗꯨꯝ ꯑꯁꯤꯒꯨꯝꯕꯗꯤ ꯑꯗꯨꯝ ꯔꯦꯗꯤ ꯐꯤꯠꯇ ꯂꯩꯗ꯭ꯔꯗꯤ ꯅꯨꯄꯥꯅꯤꯅ ꯑꯗꯨꯃꯥꯏꯅ ꯇꯧꯕꯅꯦ
ꯑꯣ ꯍꯣꯏ
ꯅꯣꯡꯃꯗꯤ ꯀꯝꯄꯜꯁꯔꯤ ꯄꯨꯅꯤꯅ ꯅꯗ꯭ꯔꯣ
ꯚꯏ ꯍꯣꯏ ꯀꯝꯄꯜꯁꯔꯤꯅꯦ ꯁꯨꯡꯁꯣꯏ ꯁꯣꯏꯗꯕꯤ ꯗꯦꯠ
ꯑꯗꯨ ꯆꯥꯛꯒꯨꯝꯕꯗꯤ ꯌꯥꯝ ꯆꯥꯕꯤꯒꯅꯨꯀꯣ
ꯅꯪ ꯌꯥꯝ ꯀꯟ ꯀꯜꯂꯦ ꯍꯥꯏꯕ ꯅꯠꯇ꯭ꯔꯣ ꯑꯗꯨ ꯌꯥꯔꯅꯤꯗꯅ
ꯑꯗꯨ ꯑꯩꯠꯇꯤ ꯅꯥꯏꯟꯇꯤ ꯀꯥꯔꯗꯤ ꯑꯩ ꯉꯝꯖꯔꯣꯏ
ꯐꯤꯐꯇꯤ ꯐꯣꯔꯅ ꯆꯞ ꯆꯥꯔꯦꯀꯣ ꯑꯗꯨꯗꯤ
ꯍꯣꯏ ꯁꯤꯛꯁꯇꯤ ꯀꯥꯗ꯭ꯔꯗꯤ ꯌꯥꯔꯦ
ꯍꯣꯏ
ꯐꯤꯐꯇꯤ ꯁꯤꯛꯁꯇꯤꯒꯤꯃꯗꯤ ꯁꯚꯦꯟ ꯐꯤꯐ ꯐꯣꯔꯇꯤ ꯐꯤꯐꯇꯤ ꯁꯤꯛꯁꯇꯤ ꯑꯗꯨꯒꯨꯝꯕꯗꯤ ꯏꯖꯤꯂꯤ ꯗꯨꯝ ꯄꯨꯕ ꯉꯝꯃꯅꯤꯕ
ꯏꯁ ꯑꯗꯣ ꯉꯁꯥꯏ ꯍꯥꯏꯗꯤ ꯆꯦꯡꯗꯣ ꯕꯣꯔꯥ ꯍꯥꯞ ꯄꯨꯔꯒ ꯂꯥꯛꯑꯣ ꯍꯥꯏꯕꯒ ꯍꯥꯏꯕꯅꯦ ꯑꯗꯣ ꯉꯝꯗꯦ ꯍꯥꯏ ꯍꯥꯏ ꯀꯔꯤꯒꯤꯅꯣ
ꯑꯦ ꯑꯩꯗꯤ ꯉꯝꯗꯦ ꯍꯥꯏꯖꯔ ꯑꯩꯈꯣꯏ ꯃꯔꯨꯞꯈꯣꯏꯗꯨ ꯄꯨꯕꯤꯔꯣꯏ ꯍꯥꯏꯕꯒꯤ ꯋꯥꯅꯤꯗ
ꯆꯦꯡꯗꯤ ꯄꯨꯕ ꯉꯝꯗꯦ ꯑꯗꯨꯗꯣ ꯃꯤꯒꯤꯗꯤ ꯉꯝꯃꯦꯀꯣ
ꯑꯩ ꯇ꯭ꯔꯦꯡꯁꯨ ꯉꯝꯃꯦꯍꯦ
ꯍꯤꯟꯗꯤ ꯑꯗꯨꯗꯤ ꯂꯥꯛꯑꯣ
ꯑꯩ ꯍꯣꯏ ꯑꯩꯈꯣꯏ ꯉꯔꯥꯡ ꯂꯥꯎ ꯂꯧ ꯉꯔꯥꯡ ꯂꯧ ꯆꯜꯂꯦꯕꯀꯣ
ꯑꯣ
ꯑꯗꯨꯒ ꯀꯣꯕꯤ ꯄꯨꯕ ꯆꯠꯂꯦꯕ ꯑꯩꯈꯣꯏ
ꯍꯣꯏ ꯅꯪ ꯈꯨꯟꯗꯔꯣ
ꯍꯣꯏ
ꯑꯣ ꯈꯨꯟꯗ ꯑꯗꯨꯝ ꯂꯩꯕ꯭ꯔꯣ
ꯑꯁ ꯍꯣꯂꯤ ꯍꯜ ꯍꯟꯗꯛꯅ ꯚꯦꯀꯦꯁꯟ ꯍꯣꯂꯤꯗꯦ ꯁꯝꯃꯔ ꯚꯦꯀꯦꯁꯟ ꯐꯪꯕꯅꯦ
ꯑꯗꯨ ꯂꯝꯄꯥꯛꯇ ꯀꯔꯝ ꯀꯥꯟꯗ ꯂꯥꯛꯇꯣꯏꯅꯣ ꯑꯗꯨꯗꯤ ꯂꯝꯄꯥꯛꯇ
ꯍꯩ ꯍꯪ ꯍꯌꯦꯡ ꯍꯌꯦꯡꯗꯨ ꯑꯃꯨꯛ ꯏꯟꯁꯥꯡ ꯅꯥꯄꯤ ꯑ ꯑꯗꯨꯗ ꯄꯨꯅꯕ ꯈꯔ ꯂꯧꯕ ꯆꯠꯀꯅꯤ ꯑꯗꯨꯒ ꯍꯪꯆꯤꯠ ꯂꯥꯛꯀꯗꯧ ꯃꯥꯅꯦ
ꯑꯗꯨꯗꯤ ꯑꯩꯈꯣꯏ ꯑꯩꯒꯤꯁꯨ ꯄꯨꯔꯛꯑꯣꯀꯣ ꯑꯁꯦꯡꯕꯅꯦ ꯐꯒꯤ ꯅꯠꯇꯦ
ꯄꯨꯔꯛꯀꯦ ꯄꯨꯔꯛꯀꯦ
ꯑꯁꯦꯡꯕꯅꯦ ꯑꯩ ꯐꯥꯒꯤ ꯅꯠꯇꯦ
ꯑ ꯑꯁ ꯑꯩꯁꯨꯕ ꯐꯥꯒꯤ ꯅꯠꯗꯦ ꯑꯁꯦꯡꯕꯅꯦ
ꯑ ꯑ ꯑꯁꯦꯡ ꯑꯁꯦꯡꯕꯅꯦ ꯍꯥꯏ
ꯑꯁ ꯑꯣ ꯑꯩ ꯐꯥꯒꯤ ꯅꯠꯇꯦ ꯑꯩꯁꯨ ꯐꯥꯒꯤꯅꯤ ꯍꯥꯏꯁꯨ ꯍꯥꯏꯗꯦ
ꯀꯔꯤ ꯀꯔꯤ ꯂꯩꯕ꯭ꯔꯥ ꯄꯨꯔꯛꯑꯣ ꯑꯁꯦꯡꯕꯅꯦꯀꯣ ꯁꯣꯏꯕ ꯌꯥꯗꯦꯀꯣ
ꯑꯁꯦꯡꯕꯅꯦ
ꯀꯔꯤ ꯀꯔꯤ ꯇꯩꯕ꯭ꯔꯥ ꯅꯣꯏꯒꯤ ꯀꯩꯅꯣꯗ ꯐꯥꯔꯝꯗ ꯀꯣꯕꯤꯒ ꯐꯣꯏ
ꯑꯗꯨꯒ ꯀꯩꯅꯣ ꯈꯪꯕ꯭ꯔ ꯑꯥ ꯃꯣꯂꯥ ꯃꯣꯂꯥ ꯍꯥꯏꯕ ꯔꯦꯗꯤꯁ ꯋꯥꯏꯠꯀꯤꯗꯨ ꯈꯪꯕ꯭ꯔꯥ
ꯑꯗꯨꯗꯤ ꯆꯥꯅꯤꯡꯗꯦ ꯍꯣꯏ ꯀꯣꯕꯤꯗꯣ ꯁꯤꯡꯖꯨ ꯆꯥꯕ ꯌꯥꯅꯤꯅ
ꯑꯗꯨꯒ ꯀꯦꯔꯣꯠ ꯀꯦꯔꯣꯠꯇꯣ ꯈꯪꯕ꯭ꯔ ꯀꯦꯔꯣꯠ ꯍꯥꯏꯕ꯭ꯔ
ꯈꯪꯉꯦ
ꯅꯣꯏꯅ ꯀꯃꯥꯏ ꯍꯥꯏꯕ꯭ꯔ ꯅꯣꯏꯗꯤ
ꯑꯩꯈꯣꯏ ꯂꯣꯟꯗ ꯂꯩꯇꯦ
ꯍꯥꯏꯕꯗꯤ ꯅꯣꯏꯅ ꯀꯃꯥꯏ ꯀꯧꯕ꯭ꯔꯥ ꯑꯗꯨꯗꯣ
ꯀꯦꯔꯣꯠ ꯀꯦꯔꯣꯠ ꯍꯥꯏꯌꯦ
ꯑꯩꯈꯣꯏꯁꯨ ꯀꯦꯔꯣꯠ ꯈꯥꯏꯔꯤ ꯍꯥꯏꯌꯦ ꯆꯨꯝꯗꯤ ꯆꯨꯝꯂꯝꯝꯃꯅꯤ
ꯑꯣꯔꯦꯟꯖ ꯀꯂꯔꯗꯔꯣ
ꯍꯣꯏ
ꯑꯍꯣꯏ
ꯑꯗꯨꯒꯨꯝꯕꯁꯨ ꯂꯩꯌꯦ ꯑꯗꯨꯒ ꯍꯣꯏ ꯑꯗꯨꯒꯨꯝꯕꯅꯦ ꯑꯩ ꯑꯃꯁꯨ ꯑꯣꯏꯌꯦꯅꯦ ꯍꯧꯖꯤꯛꯀꯥꯟꯒꯤ ꯁꯤ ꯆꯟꯅꯤꯅ
ꯍꯩꯗꯤ ꯀꯤꯍꯣꯝꯒꯨꯝꯕꯗꯤ
ꯑꯗꯨꯒꯨꯝꯕꯗꯤ ꯂꯩꯇꯦ ꯑꯗꯨꯒ ꯀꯩꯅꯣ ꯂꯝ ꯖꯪꯒꯜꯗ ꯂꯩꯕ ꯑꯃ ꯍꯩ ꯑꯃꯗꯣ ꯀꯩꯅꯣ ꯑꯩꯗꯤ ꯃꯃꯤꯡ ꯍꯩ ꯍꯩꯔꯤꯠ ꯍꯥꯏꯕ꯭ꯔꯥ
ꯍꯥꯥ
ꯖꯪꯒꯔꯗ ꯂꯩꯕ ꯍꯩ ꯑꯃꯗꯤ ꯂꯩꯌꯦꯕꯀꯣ
ꯀꯔꯤꯅꯣ ꯖꯪꯒꯟꯗ ꯂꯩꯕ ꯍꯩ ꯑꯃ
ꯑꯩ ꯍꯧꯖꯤꯛꯀꯥꯟ ꯌꯥꯝ ꯆꯥꯟꯅꯕꯗꯨ ꯅꯪ ꯈꯪꯗꯦ ꯍꯨꯖꯤꯛꯀꯥꯟ ꯁꯤꯖꯟ ꯑꯣꯏ ꯄꯅꯦ ꯑꯆꯧꯕꯖꯥꯠ ꯑꯆꯧꯕꯖꯥꯠꯁꯨ ꯑꯆꯧꯕ ꯖꯥꯠꯁꯨ ꯂꯩꯌꯦ ꯑꯄꯤꯛꯄ ꯖꯥꯠꯁꯨ ꯂꯩꯌꯦ
ꯀꯔꯤꯅꯣ ꯀꯂꯔ ꯀꯩꯀꯥ ꯍꯥꯏꯌꯣꯅꯦ
ꯀꯂꯔ ꯔꯦꯠ ꯑꯣꯏꯒꯗꯕꯅꯤ ꯈꯔ
ꯑꯣ ꯂꯤꯆꯤ ꯐꯤꯛ ꯍꯣꯏ ꯍꯣꯏ ꯈꯪꯉꯦ ꯈꯪꯉꯦ ꯈꯪꯉꯦ ꯈꯪꯉꯦ
ꯑꯗꯨꯒꯨꯝꯕꯩ
ꯑꯗꯨ ꯍꯩꯅꯧꯒꯨꯝꯕꯗꯤ
ꯍꯗꯣꯛꯃꯗꯤ ꯂꯩꯗꯦꯔꯥ
ꯂꯩꯇꯦ
ꯍꯣꯏ ꯍꯗꯣꯛ ꯅꯪ ꯏꯝꯐꯥꯜꯗ ꯌꯥꯝ ꯂꯩꯕꯗꯨꯗꯤ
ꯑꯩꯈꯣꯏꯒꯤ ꯆꯤꯡꯒꯤꯗꯣ ꯑꯩ ꯄꯥꯝꯃꯦ
ꯑꯩꯈꯣꯏꯒꯤ ꯑꯗꯨꯗ ꯂꯩꯕ ꯑꯩꯈꯣꯏ ꯍꯣꯁꯇꯦꯜꯗ ꯂꯩꯌꯦꯕꯀꯣ
ꯄꯨꯁꯤ ꯅꯠꯇꯕ ꯅꯣꯏꯒꯤ ꯅꯣꯏ ꯅꯣꯏꯒꯤ
ꯅꯠꯇꯦ ꯑꯩꯅ ꯍꯥꯏꯕꯗꯤ ꯑꯩꯈꯣꯏ ꯍꯣꯁꯇꯦꯜꯗꯁꯨ ꯂꯩꯔꯝꯃꯦ ꯂꯩꯌꯦ ꯑꯗꯨꯒ ꯍꯣꯁꯇꯦꯜꯗ ꯌꯥꯝꯅꯍꯦꯛ
ꯏꯁꯇꯗꯤ ꯑꯃ
ꯍ ꯌꯥꯝꯕꯅꯦ ꯑꯗꯨ ꯑꯩꯈꯣꯏ ꯅꯣꯡꯃꯗ ꯇꯔꯥ ꯀꯨꯟꯒꯨꯝꯕ ꯑꯗꯨꯝ ꯆꯥꯏꯌꯦ
ꯄꯨꯔꯛꯑꯣ ꯑꯗꯨꯗꯤ
ꯍꯣꯁꯇꯦꯜꯒꯤꯅꯤꯅ ꯀꯃꯥꯏꯅ ꯄꯨꯔꯛꯀꯦꯔꯣ ꯍꯥꯏ ꯑꯗꯨꯗꯤ
ꯍꯣꯁꯇꯦꯜꯒꯤꯅꯤꯅ
ꯍꯣꯁꯇꯦꯜꯒꯤ ꯃꯤꯅ ꯄꯨꯣꯔꯛꯄ ꯌꯥꯔꯣꯏꯕ ꯃꯤ ꯃꯤꯕꯨ ꯄꯤꯅꯤꯡꯉꯥꯏꯗꯤ ꯌꯥꯏ ꯏꯀꯥꯏꯑꯕ ꯈꯔ
ꯍꯁ ꯑꯗꯨꯗꯤ ꯅꯣꯏꯒꯤ ꯀꯩꯅꯣꯗꯣ ꯐꯥꯔꯝꯗꯒꯤ ꯍꯤꯟꯖꯥꯡ ꯃꯤꯌꯥꯝꯅ ꯄꯨꯔꯛꯑꯣ
ꯍꯣꯏ ꯄꯨꯔꯛꯀꯗꯧꯕꯅꯤ ꯄꯨꯔꯛꯀꯗꯧꯕꯅꯦ
ꯀꯩꯩꯅꯣ ꯔꯦꯗꯤꯁ ꯔꯦꯗꯤꯁꯅ ꯃꯔꯤꯅ ꯌꯥꯔꯦꯀꯣ
ꯑꯣ ꯃꯔꯤꯈꯠꯇ
ꯍꯣꯏ
ꯑꯗꯨ ꯀꯗꯥꯏꯗ ꯀꯅꯥꯅ ꯆꯥꯔ ꯀꯅꯥꯅ ꯌꯦꯡꯒꯗꯧꯕ
ꯃꯔꯤꯅ ꯌꯥꯔꯅꯤ ꯀꯩꯅꯣ ꯀꯥꯡꯉꯥꯎ ꯆꯥꯔꯗꯤ ꯌꯥꯔꯅꯤ ꯑꯗꯣ ꯀꯣꯕꯤꯗꯣ ꯑꯍꯨꯝ ꯌꯥꯝ ꯆꯥꯎꯕ꯭ꯔꯥ
ꯌꯥꯝ ꯆꯥꯎꯕꯗꯤ ꯅꯠꯇꯦ ꯑꯗꯨꯝ ꯌꯥꯝ ꯄꯤꯛꯄꯁꯨ ꯅꯠꯇꯦ
ꯑꯅꯤ ꯑꯅꯤꯅ ꯌꯥꯅꯤꯗ
ꯑꯃꯅꯁꯨ ꯌꯥꯗꯧ ꯃꯅꯦꯗ
ꯍꯣꯏ ꯌꯥꯏ
ꯀꯦꯔꯨꯠ ꯀꯦꯔꯨꯠꯅ ꯑꯅꯤ ꯍꯥꯏꯕ꯭ꯔꯥ
ꯀꯦꯔꯣꯠ ꯅꯠꯇꯦ ꯀꯩꯅꯣꯗꯣ ꯋꯥꯏꯠ ꯀꯂꯔ ꯃꯣꯂꯥ ꯍꯥꯏꯕ꯭ꯔꯥ ꯅꯣꯏꯁꯨ
ꯍꯣꯏ ꯃꯣꯂꯥ ꯀꯧꯋꯦ ꯑꯩꯈꯣꯏꯅ ꯑꯁ ꯅꯦꯄꯥꯂꯤ ꯑꯩꯈꯣꯏ ꯄꯥꯝꯈ꯭ꯔꯖꯅꯤꯍꯦ ꯑꯗꯨꯗꯣ
ꯍꯣꯏ ꯑꯗꯨꯗꯣ ꯃꯔꯤꯅ ꯌꯥꯔꯅꯤꯕ ꯃꯔꯤ ꯃꯉꯥꯅ ꯌꯥꯔꯅꯤ ꯀꯦꯔꯣꯗꯤ ꯀꯦꯖꯤ ꯑꯃ ꯑꯗꯨꯝ ꯌꯥꯏ
ꯀꯦꯖꯤ ꯑꯃ ꯌꯥꯅꯤꯕ
ꯑꯁꯦꯡꯕꯅꯦ ꯀꯦ ꯖꯤ ꯑꯃ ꯀꯩꯅꯣ ꯇꯧꯗ꯭ꯔꯁꯨ ꯄꯤꯁꯇꯣ ꯃꯉꯥ ꯇꯔꯨꯛ ꯌꯥꯔꯅꯤ ꯒꯤꯐ ꯒꯤꯐ
ꯇꯔꯥꯥ ꯒꯨꯝꯕ ꯄꯨꯔꯛꯕꯤꯒꯦꯍꯦ
ꯐꯥꯒꯤ ꯅꯠꯇꯦꯍꯦ
ꯀꯦꯔꯣꯗꯤ ꯌꯥꯝ ꯆꯥꯎꯕꯁꯨ ꯅꯠꯇꯦꯅ ꯑꯗꯣ
ꯍꯣꯏ ꯆꯝꯐꯨꯠ ꯁꯥꯕꯁꯨ ꯈꯥꯎꯕꯅꯦ ꯀꯦꯔꯣꯠꯗꯣ
ꯑꯆꯧꯕꯁꯨ ꯂꯩꯌꯦ ꯑꯄꯤꯛꯕꯁꯨ ꯂꯩꯌꯦ ꯑꯩꯈꯣꯏꯗꯤ ꯑꯗꯨꯒꯤ ꯖꯨꯏꯁ ꯁꯦꯝꯃꯒ ꯊꯥꯏ ꯖꯨꯏꯁ ꯁꯦꯝꯃꯒ
ꯀꯦꯔꯣꯠꯗꯨꯔꯣ
ꯍꯣꯏ ꯈꯣꯏ ꯏꯄꯥꯅ ꯁꯦꯝꯃꯦꯕ
ꯑꯣ
ꯉꯥꯛꯄꯅꯤ ꯑꯩꯗꯤ ꯃꯣꯏꯅ ꯁꯦꯝꯃꯔ ꯊꯥꯏ ꯑꯗꯨ ꯊꯥꯛꯕꯇ ꯑꯗꯨꯝ ꯍꯥꯎꯗꯤ ꯍꯧꯋꯦ ꯑꯗꯨ ꯃꯥꯏꯅ
ꯍꯥꯎꯔꯦ ꯍꯥꯎ ꯊꯛꯄ ꯅꯨꯡꯉꯥꯏꯕ꯭ꯔꯥ
ꯍꯧꯋꯦ ꯁꯨꯒꯔ ꯈꯔ ꯍꯥꯞꯀꯅꯤ ꯑꯗꯨꯒ ꯑꯗꯨꯝ ꯍꯧꯋꯦꯗ
ꯑꯩꯁꯨ ꯇꯦꯁ ꯇꯧꯗꯣꯏꯅꯦ ꯑꯗꯨꯗꯤ ꯕꯣꯇꯜ ꯐꯥꯏꯚ ꯍꯟꯗ꯭ꯔꯦꯗ ꯑꯦꯝ ꯑꯦꯜꯗ ꯄꯨꯔꯛꯑꯣ
ꯑꯩꯌꯥ ꯀꯧ ꯑꯩ ꯀꯧꯕꯎ ꯀꯧꯔꯦ ꯍꯣꯏꯅꯦ ꯑꯗꯨꯁꯨ ꯌꯥꯏ
ꯑꯩ ꯑꯁꯦꯡꯕꯅꯦ ꯐꯥꯒꯤ ꯅꯠꯇꯦ
ꯍꯣꯏ ꯍꯣꯏ ꯑꯁꯦꯡ ꯑꯩꯁꯨ ꯐꯥꯒꯤ ꯅꯪ ꯑꯩ ꯑꯩꯅ ꯅꯣꯛꯄꯒꯤ ꯅꯪ ꯐꯥꯒꯤꯔ ꯍꯥꯏꯅ ꯇꯧꯃꯥꯜꯕꯅꯤ ꯑꯩꯁꯨ ꯑꯁꯦꯡꯕꯅꯤ ꯍꯥꯏꯔ
ꯑꯁꯦꯡꯕꯅꯦꯀꯣ
ꯍꯣꯏ ꯑꯗꯨ
ꯅꯪ ꯀꯗꯥꯏꯗ ꯍꯣꯁꯇꯦꯜ ꯂꯩꯕ꯭ꯔꯥ ꯀꯔꯤ ꯀꯔꯤ ꯏꯟꯁꯇꯤꯇ꯭ꯌꯨꯠꯒꯤꯅꯣ ꯅꯪ
ꯍꯥꯥ